ꯇꯥꯕ꯭ꯔꯣ
ꯎꯝ
ꯍꯜꯂꯣ
ꯏ ꯇꯥꯏ ꯍꯨꯅ
ꯇꯥꯏꯌꯦ ꯈꯪꯗꯦꯗ ꯇꯧꯔꯤꯁꯦ ꯎꯝ ꯇꯥꯏ ꯅꯨꯡꯁꯥ ꯌꯥꯝ ꯁꯥꯏ ꯃꯄꯥꯟ ꯊꯣꯛꯎꯅꯨ ꯀꯣ
ꯊꯣꯛꯇꯦꯗ
ꯕꯦꯔꯥꯅꯤꯀꯣ ꯉꯁꯤ ꯅꯨꯡꯁꯥ ꯖꯦ ꯅꯣꯡꯖꯨ ꯑꯗꯨꯝꯈꯛ ꯇꯥ ꯇꯥꯏ ꯉꯔꯥꯡ ꯑꯁꯤꯅꯅꯤ
ꯃꯥ
ꯎ ꯅꯨꯡꯁꯥ ꯌꯥꯝꯁꯥꯏ
ꯅꯪ ꯉꯔꯥꯡ ꯆꯤꯛꯇ꯭ꯔꯣ
ꯕꯔꯞ ꯆꯅꯤꯡꯗ꯭ꯔꯣ
ꯆꯅꯤꯡ ꯌꯦ ꯑꯩꯁꯨ ꯃꯖꯦ
ꯐ꯭ꯔꯤꯖ ꯃꯆꯥ ꯑꯃꯗ ꯂꯩꯔꯨꯁꯦ ꯈꯪꯗꯦꯗ ꯂꯤꯁꯤꯡ ꯑꯅꯤꯒ ꯄꯤꯕꯅꯦ
ꯎꯝ
ꯕꯔꯞ ꯆꯥ
ꯀꯩ ꯉꯁꯥꯏ ꯀꯩ ꯋꯥꯔꯤ ꯁꯥꯅꯔꯝꯕ
ꯑꯩꯈꯣꯏ ꯉꯁꯥꯏ ꯂꯣꯏ ꯌꯥꯎꯈ꯭ꯔꯦꯗ ꯀꯣꯏꯕ ꯆꯠꯄꯒꯤꯁꯨ ꯁꯥꯟꯅꯩꯗꯣ ꯂꯥꯏ ꯍꯔꯥꯎꯕꯒꯤꯁꯨ ꯁꯥꯟꯅꯩꯗꯣ ꯆꯥꯕꯒꯤꯁꯨ ꯁꯥꯟꯅꯩꯗꯣ ꯗ꯭ꯔꯦꯁꯀꯤꯁꯨ ꯁꯥꯟꯅꯩꯗꯣ ꯅꯪꯅ ꯍꯥꯟꯋꯥꯏ ꯑꯥꯗ ꯃꯄꯥꯟꯗ ꯂꯩꯉꯥꯏꯒꯤ ꯋꯥꯔꯤ ꯂꯤꯔꯛꯎꯅꯦ ꯀꯃꯥꯏ ꯀꯃꯥꯏꯅ ꯇꯧꯒꯦ ꯍꯥꯏꯗꯤ ꯃꯇꯝ ꯑꯗꯨ ꯗ ꯂꯩꯕ ꯁꯥꯇ꯭ꯔꯖꯤꯡꯗꯨꯒꯤ ꯃꯑꯣꯡꯗꯨꯗ ꯅꯪꯅ ꯃꯅꯤꯄꯨꯔꯗ ꯂꯥꯛꯑꯀꯥꯟꯗ ꯂꯥꯛꯄꯗ ꯍꯥꯏꯗꯤ ꯊꯦꯡꯅꯕ ꯁꯥꯇ꯭ꯔꯖꯤꯡꯒꯤ ꯃꯑꯣꯡꯒ ꯀꯃꯥꯏꯟ ꯀꯔꯝ ꯀꯥꯟ ꯀꯩ ꯀꯩꯁꯤ ꯈꯦꯠꯅꯕꯖꯤꯡ ꯂꯩꯕꯗꯣ ꯇꯥꯕ꯭ꯔꯥ ꯇꯥꯕ꯭ꯔꯣ
ꯑꯥ ꯑꯗꯨꯗꯤ ꯅꯩꯕ ꯖꯥꯠꯇ ꯃꯈꯩ ꯂꯣꯏ ꯀꯝꯄꯤꯇꯤꯇꯤꯚ ꯑꯣꯏ
ꯎꯝ
ꯂꯣꯏ ꯂꯥꯏꯛ ꯎꯝ ꯃꯦꯀꯞ ꯀ ꯍꯥꯏꯖꯤꯗꯤ ꯈꯪꯉꯛꯇꯦ ꯁꯤꯗ ꯂꯥꯛꯄꯗꯩꯗꯤ ꯆꯞ ꯃꯥꯟꯅꯩꯅꯤꯗꯅ ꯀ꯭ꯂꯥꯁꯇꯣ
ꯎꯝ ꯎꯝ
ꯎꯝ ꯑꯗꯨꯝ ꯃꯦꯀꯞꯁꯤꯗꯤ ꯁꯥꯏꯗꯗꯤ ꯅꯨꯄꯤ ꯃꯈꯩꯗꯤ ꯂꯣꯏꯅꯃꯛ ꯀ꯭ꯂꯥꯁ ꯑꯦꯠ ꯅꯥꯏꯟꯗꯩ ꯑꯗꯨꯝ ꯍꯧꯔꯦ ꯑꯥꯗꯗꯤ ꯑꯩꯅ ꯇꯦꯟꯕꯪ ꯇꯝꯃꯛꯄꯕꯝ ꯃꯦꯀꯞ ꯍꯥꯏꯁꯤ ꯀꯩꯅꯣ ꯈꯪꯉꯛꯇꯦ ꯄꯨꯔꯥ ꯄꯨꯡꯆꯝ ꯑꯣ
ꯎꯝ
ꯀꯁ ꯇꯧꯕ
ꯀꯥꯗꯖꯨ ꯌꯥꯝ ꯁꯥꯕ꯭ꯔꯥ ꯑꯥꯗꯖꯨ ꯌꯥꯝꯅ ꯁꯥꯕ꯭ꯔꯣ ꯁꯥꯏꯌꯦ
ꯍꯜꯂꯣ
ꯑꯥꯗꯖꯨ ꯌꯥꯝ ꯁꯥꯕ꯭ꯔꯣ
ꯎꯝ
ꯍꯜꯂꯣ
ꯈꯪꯗꯦꯗ ꯇꯧꯔꯤꯖꯦ ꯎꯝ ꯀꯩꯅꯣ ꯇꯧꯕ꯭ꯔꯣ ꯎꯝ ꯇꯧꯕ꯭ꯥꯔꯌꯦ ꯑꯈꯣꯏ ꯑꯈꯣꯏꯅ ꯑꯩꯅ ꯑꯩꯩ ꯑꯩ ꯑꯩꯒꯤ ꯑꯃ ꯍꯥꯏꯔꯛꯀꯦꯕ ꯑꯈꯣꯏꯅ ꯉꯍꯥꯟꯋꯥꯏ ꯑꯈꯣꯏꯅ ꯀ꯭ꯂꯥꯁ ꯑꯥꯏꯠ ꯅꯥꯏꯟ ꯇꯦꯟ ꯀꯥꯔꯤꯉꯩꯗꯣꯀꯣ ꯑꯗꯨꯝ ꯑꯗꯨꯝ ꯃꯤꯖꯤꯀꯣ ꯀꯩꯅꯣ ꯇꯧꯋꯦꯕ ꯎꯝ ꯂꯣꯏ ꯁꯨꯏꯌꯦꯕ ꯑꯩꯈꯣꯏ ꯔꯣꯝ ꯃꯅꯤꯄꯨꯔꯗꯗꯤꯀꯣ ꯑꯩꯈꯣꯏ ꯇꯝꯃꯛꯄꯗ ꯃꯤꯕꯨꯗꯤ ꯌꯥꯝꯗꯦ ꯇꯣꯏꯟꯇꯤ ꯊꯥꯔꯇꯤꯃꯨꯛ ꯈꯛ ꯇꯅꯦ ꯇꯧꯅꯩꯗꯣ ꯑꯗꯨ ꯑꯣꯏꯇꯔꯖꯨ ꯃꯤꯗꯣ ꯂꯣꯏ ꯁꯨꯏꯌꯦꯕ ꯅꯨ ꯅꯨꯄꯥ ꯀꯣꯏꯕ ꯑꯗꯒꯤ ꯅꯨꯄꯤ ꯀꯣꯏꯕ ꯏꯃꯥꯟ ꯅꯕ ꯃꯥꯌꯨꯝ ꯄꯥꯟꯒ꯭ꯔꯤꯅꯤ ꯀꯩꯅꯣ ꯀ꯭ꯂꯥꯁ ꯇꯦꯟ ꯊꯥꯗ꯭ꯔꯤꯉꯥꯏꯗ ꯑꯗꯩ ꯇꯦꯟ ꯂꯣꯏꯔꯛꯄ ꯏꯂꯦꯚꯦꯟ ꯀꯥꯔꯛꯄꯗꯨꯗ ꯆꯦꯟꯒꯤꯕ ꯀꯥꯡꯒꯨ ꯏꯃꯥꯟꯅꯕꯤꯒꯩ ꯑꯌꯥꯝꯕ ꯂꯣꯏ ꯂꯨꯍꯣꯡꯅꯒ꯭ꯔꯦ
ꯑꯗꯩꯗꯤ ꯀꯩꯅꯣ ꯇꯧꯔꯦ ꯏꯃꯥꯟꯅꯕ ꯂꯨꯍꯣꯡꯅꯒ꯭ꯔꯦ ꯏꯃꯥꯟꯅꯕꯤ ꯂꯨꯍꯣꯡꯅꯒ꯭ꯔꯦ ꯃꯆꯥꯕꯧ ꯌꯥꯎꯒ꯭ꯔꯦ
ꯎꯝ
ꯑꯗꯨꯕꯨ ꯃꯇꯝꯗꯨꯗ ꯑꯩꯖꯨ ꯑꯩ ꯒꯦꯁ ꯒꯦꯁꯂꯤꯟꯒ ꯇ ꯇꯩꯌꯦ ꯒꯦꯁꯂꯤꯟ ꯂꯣꯁꯟꯒꯖꯦ ꯁꯤꯖꯤꯅꯔꯛꯇꯦ ꯀ꯭ꯔꯤꯝ ꯑꯝꯕꯧ ꯇꯩꯔꯛꯇꯦ ꯃꯥꯏꯗ
ꯖꯤ ꯖꯣꯟꯁꯟ ꯕꯦ ꯈꯪꯕ꯭ꯔꯥ
ꯎꯝ ꯒꯦꯁꯂꯤꯟ ꯈꯛꯇꯅꯤ ꯑꯩ ꯇꯩꯔꯤꯖꯦ ꯑꯩꯈꯣꯏ ꯃꯥꯅ ꯒꯦꯁꯂꯦꯟꯗꯣ ꯇꯩꯌꯨꯅꯦ ꯑꯇꯣꯞꯄ ꯇꯩꯩꯒꯅꯨ
ꯑꯗꯣ ꯑꯩꯅ ꯀ꯭ꯂꯥꯁ ꯇꯦꯟ ꯊꯥꯔꯛꯄꯩꯗꯣ ꯑꯗꯨꯋꯥꯏꯗ ꯑꯩ ꯂꯣꯟꯅꯅꯦ ꯑꯩꯅ ꯄꯩꯁꯥ ꯇꯨꯡꯖꯜꯂꯒ ꯂꯣꯟꯅ ꯑ ꯀꯩꯅꯣꯒꯤ ꯀꯩꯕ ꯎꯝ ꯑꯃ ꯂꯣꯁꯟꯗꯣ ꯑꯃ ꯀꯩ ꯍꯥꯏꯅꯤ ꯂꯣꯁꯟ ꯑꯃ ꯑ ꯇꯨꯒ ꯌꯥꯝꯅ ꯁꯥꯡꯉꯦ ꯍꯥꯏꯕ ꯂꯣꯁꯟ ꯑꯃ ꯂꯩꯗꯥꯏꯅꯦ ꯄꯤꯡ ꯃꯆꯨꯒꯤ ꯑꯃ ꯂꯩꯕꯅꯦꯕ
ꯑꯃ ꯑꯃꯨꯕꯗꯣ ꯋꯦꯁꯂꯤꯟꯒꯤꯗꯨꯔꯣ